ꯍꯜꯂꯣ
ꯊꯕꯛ ꯌꯥꯝ ꯀꯧꯋꯦ ꯍꯥꯏꯕꯅꯤꯗ
ꯀꯩꯅꯣ ꯃꯣꯏꯁꯦ ꯀꯌꯥꯔꯛ ꯃꯔꯤꯔꯛ ꯇꯧꯕ ꯌꯥꯏ ꯍꯥꯏꯗꯥꯏꯅꯦ
ꯈꯪꯗꯦ ꯌꯥꯕ ꯑꯗꯨꯏꯅꯦ ꯑꯩꯅ ꯌꯦꯡꯒꯦꯅ ꯇꯧꯔꯛꯏꯁꯦ
ꯌꯥꯏ ꯃꯉꯥꯔꯛ ꯁꯨꯔꯝꯃꯅꯤ ꯑꯩꯈꯣꯏꯅꯤꯗꯤ
ꯅꯠꯇꯦ ꯅꯣꯡꯃꯒꯤ ꯑꯣꯏꯔꯝꯕꯁꯨ ꯌꯥꯏꯌꯦ
ꯅꯣꯡꯃꯩ ꯑꯣꯏꯔꯝꯃꯣꯏꯍꯦ
ꯔꯤꯁꯤꯞ ꯇꯧꯕ ꯃꯤꯗꯨꯅ ꯂꯨꯄꯥ ꯑꯩꯠꯇꯤ ꯐꯪꯗꯣꯏꯅꯦ ꯍꯥꯏꯌꯦ ꯀꯣꯜ ꯇꯧꯔꯛꯄ ꯃꯤꯗꯨꯅ ꯍꯟꯗ꯭ꯔꯦꯗ ꯐꯪꯗꯣꯏꯅꯤ ꯍꯥꯏꯕ꯭ꯔꯥ ꯀꯩꯅꯣꯝ ꯍꯥꯏꯗꯥꯏꯅꯦ ꯅꯍꯥꯟ
ꯍꯥꯏꯌꯦꯕ ꯑꯗꯣ ꯃꯤ ꯑꯃꯅ ꯐꯣꯟ ꯅꯝꯕꯔ ꯁꯦꯝ ꯅꯝꯕꯔ ꯑꯝꯗ ꯀꯣꯜ ꯇꯧꯕꯗꯣ ꯃꯔꯤꯔꯛ ꯌꯥꯏ ꯑꯦ ꯅꯗꯤ ꯍꯥꯏꯕꯅꯦꯕ ꯑꯗꯨꯅꯅꯦ ꯑꯩꯅ ꯍꯪꯉꯛꯏꯁꯦ
ꯀꯔꯕꯥꯥꯔ ꯑꯣꯏꯅ ꯇꯧꯗ ꯌꯥꯔꯕꯣꯏ ꯀꯔꯕꯥꯔ ꯀ ꯀ ꯇꯧꯗ ꯌꯥꯔꯔꯣꯏ ꯄꯩꯁꯥ
ꯅꯪ ꯑꯁ ꯑꯩ ꯊꯕꯛ ꯇꯤ ꯇꯧꯅꯤꯡꯗꯦꯗ ꯏꯁꯥꯒꯤ ꯑꯃ ꯑꯩꯅ ꯈꯪꯗꯦ ꯑꯩꯗꯣ ꯀꯃꯥꯏ ꯍꯥꯏꯗꯣꯏꯅꯣ ꯊꯕꯛ ꯇꯧꯅꯤꯡꯗꯦ ꯃꯤꯟꯁ ꯃꯤ ꯃꯈꯥꯗ ꯂꯩꯅꯤꯡꯗꯦꯕ ꯉꯥꯛꯇꯪ ꯆꯠꯅꯤꯡꯉꯁꯨ ꯐꯠ ꯆꯠꯄ ꯌꯥꯕ
ꯃꯤ ꯃꯈꯥꯗ ꯂꯩꯕ ꯊꯕꯛ ꯅꯠꯇꯦ ꯇꯧꯗꯣꯏꯁꯦ
ꯍꯣꯏꯌꯦ ꯑꯩꯁꯨ ꯍꯥꯏꯔꯤꯅꯦ ꯀꯩꯅꯣ ꯅꯪꯉꯣꯟꯗ ꯑꯗꯣ
ꯍꯣꯏ ꯍꯧꯖꯤꯛꯇꯤ ꯑꯗꯨꯒꯤ ꯇꯧꯕꯗꯣ ꯃꯇꯝ ꯀꯩꯅꯣ ꯑꯣꯏꯗꯦꯕ ꯑꯗꯨꯝ ꯑꯩꯅ ꯁꯥꯏꯗꯇ ꯀꯩꯀꯥ ꯑꯃ ꯑꯃ ꯇꯧ ꯇꯥꯟꯖꯕꯗꯨ ꯃꯉꯥꯏꯔꯦꯕ
ꯑꯗꯨꯅꯦ ꯊꯕꯛ ꯇꯧꯅꯤꯡꯗꯦꯕ ꯑꯩ ꯊꯕꯛ ꯇꯧꯅꯤꯡꯗꯦ ꯃꯤ ꯍꯥꯏꯗꯤ ꯅꯥꯔꯦ ꯍꯥꯏꯔꯁꯨ ꯁꯨ ꯅꯥꯕꯒꯤ ꯄ꯭ꯔꯨꯨꯞ ꯄꯤꯕꯗꯣ ꯄꯥꯝꯗꯦꯕ
ꯑꯩꯁꯦ ꯁꯪꯖꯕ ꯃꯇꯝꯗ ꯑꯩꯅ ꯇꯥꯛꯄ ꯄꯥꯝꯖꯕꯒꯤ ꯂꯥꯏꯔꯤꯛ ꯀ ꯑꯣꯏꯔꯣ ꯑꯗꯨꯃꯥꯏꯅ ꯇꯥꯛꯈ꯭ꯔꯁꯨ ꯍꯌꯦꯡꯋꯥꯏꯁꯨ ꯑꯁꯦꯡꯕꯩꯅꯦ ꯑꯩꯒꯤ ꯑꯣꯏꯅꯗꯤꯀꯣ
ꯎꯝ
ꯌꯥꯝꯅ ꯀꯩꯅꯣꯝ ꯑꯃ ꯑꯣꯏꯈ꯭ꯔꯒꯅ ꯈꯤꯇꯪ ꯇꯧꯅꯤꯡꯉꯦ ꯑꯗꯨ ꯅꯠꯇꯕꯤꯗꯗꯤ ꯊꯕꯛ ꯊꯑꯣꯏꯅ ꯀꯩꯅꯣꯒꯤ ꯑꯣꯏꯅ ꯇꯧ ꯂꯩꯕꯗꯣ ꯑꯩꯁꯦ ꯇꯜꯂꯦꯕ ꯑꯁꯦꯡꯕꯩ
ꯑꯩ ꯇꯜꯂꯦ ꯍꯥꯏꯕ ꯑꯁꯦꯡꯕꯒꯤ ꯏꯁꯥꯒꯤ ꯑꯣꯏꯅ ꯍꯥꯏꯗꯤ ꯗꯨꯀꯥꯟꯗ ꯑꯣꯏꯅ ꯕꯤꯖꯤꯅꯦꯁ ꯇꯧꯔꯁꯨ ꯐꯝꯃꯁꯨ ꯏꯁꯥꯅ ꯊꯛ ꯂꯣꯟꯅꯤꯡꯕ ꯃꯇꯝꯗ ꯂꯣꯟꯕ ꯌꯥꯕꯗꯣ ꯈꯪꯕ꯭ꯔꯥ
ꯃꯥꯅꯦ ꯃꯇꯝꯗꯣ ꯏꯁꯥꯅ ꯁꯤꯖꯤꯟꯅꯖꯕ ꯌꯥꯕꯗꯣ ꯑꯩꯒꯤ ꯁꯤꯒꯤ ꯁꯤꯟꯗꯣꯛꯄꯗ ꯏꯁꯥꯅ ꯉꯝꯕ ꯃꯑꯣꯡꯗ ꯁꯤꯟꯗꯣꯛꯄ ꯌꯥꯕ ꯂꯩ ꯃꯇꯝꯗꯣ ꯂꯩꯗꯅ ꯍꯥꯏꯗꯤ ꯊꯕꯛ ꯑꯃ ꯇꯧꯈ꯭ꯔꯗꯤ ꯃꯤꯒꯤ ꯔꯨꯇꯤꯟꯗꯨ ꯑꯗꯨꯝ ꯆꯠꯇꯣꯏꯅꯦꯕ ꯑꯗꯨ ꯈꯜꯂꯔꯅꯤ ꯇꯜꯂꯤ ꯑꯣꯖꯥꯁꯦ ꯀꯣꯂꯦꯖꯀꯤ ꯑꯣꯖꯥꯒꯨꯝꯕ ꯑꯣꯏꯔꯒꯗꯤ ꯌꯦꯡꯨꯛ ꯈꯔ ꯐꯅ ꯍꯌꯦꯡꯋꯥꯏ